ꯍꯜꯂꯣ
ꯃ ꯀꯩꯗꯧꯔꯕꯤꯅꯣ ꯅꯨꯡꯉꯥꯏꯔꯤꯕ꯭ꯔꯣ
ꯅꯨꯡꯉꯥꯏꯔꯤꯗ ꯀꯩꯅꯣ ꯌꯥꯝ ꯊꯥꯖꯗꯅꯣ ꯀꯣꯛ ꯇꯧꯔꯛꯏꯗ ꯀ ꯀꯩ ꯇꯧꯕꯒ ꯌꯥꯎꯔꯒꯦ
ꯍꯥꯏ ꯧꯕ ꯇꯜꯂꯤ ꯀꯩꯅ ꯀꯥꯟꯅꯕ ꯂꯧꯔꯝꯗꯥꯏꯗ ꯀꯣꯜ ꯇꯧꯔꯦ ꯍꯥꯏꯈꯤꯗꯒ ꯃꯥꯜꯂꯣ
ꯑꯦ ꯀꯩ ꯅꯅꯦ ꯀꯩꯗꯧꯕ ꯌꯥꯎꯔꯦ ꯈꯤꯇ ꯍꯥꯏꯌꯨꯒꯗꯧꯔꯒꯦ
ꯃꯔꯨꯞꯅ ꯁꯨꯝ ꯌꯦꯟ ꯐꯥꯔꯝ ꯇꯧꯕꯗꯣ ꯑꯩꯁꯨ ꯌꯦꯟ ꯐ꯭ꯔꯥꯝ ꯑꯝꯇ ꯇꯧꯁꯤꯔꯅ ꯁꯨꯝ ꯈꯟꯕꯀꯣ ꯑꯗꯨꯒꯤ ꯃꯔꯨꯞꯛꯇꯒꯤ ꯀꯩ ꯀꯩ
ꯑꯗꯨꯒꯤꯕꯨ ꯑꯣꯏꯔꯦ ꯑꯁ
ꯁꯦꯅ ꯍꯥꯏꯗꯤ ꯃꯔꯨꯞꯅ ꯁꯤꯒꯤ ꯂꯝꯁꯤꯗ ꯍꯥꯟꯅ ꯈꯤꯇꯪ ꯆꯪꯉꯨꯔꯕ ꯁꯤꯒꯤ ꯂꯝꯁꯤꯗ ꯈꯔ ꯈꯣꯡꯗꯥꯔꯨꯔꯕ ꯀꯧꯕꯅꯤꯅꯀꯣ
ꯍꯣꯏ ꯌꯥꯝ ꯀꯟꯅꯕꯨꯗꯤ ꯈꯪꯕ ꯅꯠꯇꯦ ꯃꯌꯥꯝꯁꯨ ꯑꯗꯨꯝ ꯇꯧꯅꯩ ꯇꯧꯔꯤꯅꯤ ꯑꯁ ꯚꯥꯏ ꯑꯗꯣ ꯌꯥꯝꯗꯤ ꯐꯩꯌꯦ ꯌꯦꯟ ꯒꯨꯝꯕ ꯐꯥꯝ ꯇꯧꯕꯁꯦ ꯍꯥꯏꯗꯤ ꯗꯤꯃꯥꯟ ꯌꯥꯝ ꯂꯩꯌꯦꯕ ꯑꯩꯈꯣꯏ ꯃꯅꯤꯄꯨꯔꯗ ꯈꯪꯗꯦ ꯚꯥꯏ ꯑꯁ ꯀꯁꯇꯃꯔꯒꯤꯗꯤ ꯋꯥꯠꯇꯦ ꯌꯦꯟꯗꯤ ꯆꯥꯎꯕ ꯆꯥꯎꯔꯗꯤ ꯂꯧꯔꯒꯦꯗꯅꯤ ꯑꯗꯣ ꯄꯩꯁꯥꯒꯤꯗꯤ ꯅꯨꯡꯉꯥꯏꯕꯅꯦ ꯑꯗꯨꯗ ꯃꯣꯏꯒꯤ ꯑꯃꯨꯛꯃꯨꯛ ꯂꯥꯏꯆꯠ ꯑꯃꯨꯃꯨꯛ ꯂꯥꯛꯄꯗ ꯅꯅꯨꯡꯒꯣꯡ ꯑꯃꯨꯃꯨꯛꯇꯒ ꯃꯊꯥ ꯈꯔ ꯈ ꯁꯥꯕꯗꯨ ꯋꯥꯏ ꯃꯗꯨ ꯃꯉꯥꯏꯔꯦ ꯆꯥꯎꯕꯨ ꯆꯥꯎꯈ꯭ꯔꯒꯗꯤ ꯑꯗꯨꯝ ꯄꯩꯁꯥꯗꯤ ꯑꯗꯨꯝ ꯄꯥꯕ ꯑꯗꯨꯝ ꯅꯨꯡꯉꯥꯏꯔꯔꯦ ꯃꯔꯨꯞ
ꯑꯩꯁꯨ ꯑꯝ ꯍꯥꯏꯗꯤ ꯁꯨꯝ ꯒ꯭ꯔꯦꯖꯨꯌꯦꯦꯁꯟ ꯐꯪꯉꯤ ꯂꯣꯏꯔꯦ ꯑꯗꯨ ꯀꯝ ꯇꯧꯗꯅ ꯌꯨꯝꯗ ꯁꯨꯝ ꯇꯥꯔꯒ ꯂꯩꯕ ꯑꯗꯨ ꯁꯨꯝ ꯅꯨꯡꯉꯥꯏꯔ
ꯍꯣꯏ ꯑꯩꯁꯨ ꯑꯗꯨꯃꯥꯏꯅ ꯇꯥꯔ ꯂꯩꯕꯗꯨꯗ ꯑꯩꯈꯣꯏ ꯀꯀꯥꯅ ꯇꯧꯁꯜꯂꯣ ꯂꯝꯁꯨ ꯂꯩꯔꯤꯁꯤꯕꯨꯅ ꯇꯧꯔꯒ ꯑꯗꯨꯝ ꯈꯖꯤꯛ ꯈꯖꯤꯛꯇꯒꯤ ꯐꯅꯌꯥꯝꯕꯨ ꯆꯥꯎꯊꯣꯔꯛꯑꯦꯗ ꯑꯩꯁꯨ
ꯎꯝ ꯑꯩ ꯑꯩ ꯍꯧꯖꯤꯛ ꯀꯔꯤꯝ ꯇꯧꯗꯦ ꯀꯩꯝ ꯄꯩꯁꯥꯁꯨ ꯀꯩꯝ ꯊꯣꯛꯇꯕꯅꯤꯅꯀꯣ ꯈꯔ ꯁꯤꯒꯨꯝꯕ ꯈꯤꯇꯪ ꯍꯥꯏꯗꯤ ꯌꯥꯝ ꯀꯟꯅ ꯑꯍꯥꯟꯕꯒꯤꯗꯤ ꯌꯥꯝ ꯀꯟꯅ ꯆꯥꯎꯅ ꯂꯣꯏꯗ꯭ꯔꯒꯁꯨ ꯑꯃꯅꯤꯗꯪ ꯍꯥꯏꯖꯤꯛ ꯇꯔꯥ ꯀꯨꯟꯗꯪ ꯍꯥꯟꯅ ꯌꯦꯡꯒꯦꯅ ꯈꯟꯕ ꯑꯣꯏꯅ
ꯍꯣꯏ ꯌꯥꯝꯗ꯭ꯔꯕꯗ ꯎꯝ ꯀꯨꯟꯊ꯭ꯔꯥ ꯅꯤꯝꯐꯨꯃꯨꯛꯇꯤ ꯍꯧꯕ ꯌꯥꯏ ꯑꯩꯈꯣꯏ ꯃꯔꯨꯅꯕꯨ ꯇꯧꯒꯦ ꯍꯥꯏꯔꯗꯤ ꯑꯩꯗꯤ ꯁꯨꯝ ꯇꯧꯔꯛꯑꯕꯅꯤꯅ ꯀꯩꯅꯣ ꯀꯟꯇ꯭ꯔꯦꯛꯈꯤ ꯀꯟꯇ꯭ꯔꯦꯛ ꯂꯩꯌꯦꯗꯤ ꯍꯥꯏꯗꯤ ꯆꯤꯛꯀꯟ ꯁꯦꯟꯇꯔ ꯈꯤꯇꯪ ꯆꯥꯎꯕꯒꯨꯝꯕ ꯑꯗꯒꯤ ꯍꯧꯖꯤꯛ ꯑꯃꯨꯛ ꯑꯊꯣꯡꯕ ꯌꯣꯟꯕꯁꯤꯁꯨ ꯀꯩꯅꯣ ꯕ꯭ꯔꯥꯟ ꯑꯣꯏꯅ ꯆꯥꯎ ꯆꯥꯎꯅ ꯌꯣꯟꯅꯔꯦꯗꯅ ꯃꯣꯏꯒ ꯃꯣꯏꯒ ꯍꯦꯛ ꯀꯩꯅꯣ ꯗꯤꯜ ꯁꯥꯏꯟ ꯇꯧꯅꯕ ꯍꯥꯏꯒꯗ꯭ꯔꯥ ꯃꯣꯏ ꯏꯪꯂꯤꯁ ꯂꯣꯟꯗꯒ ꯍꯥꯏꯔꯗꯤ ꯍ ꯃꯣꯏꯒ ꯇꯧꯅꯔꯒ ꯃꯣꯏꯅꯒ ꯍꯦꯛ ꯂꯧꯕ ꯄꯨꯂꯞ ꯂꯧꯕꯒꯨꯝꯕꯁꯦ ꯑꯁ ꯃꯁꯤ ꯌꯥꯝ ꯀꯥꯟꯅꯩ ꯃꯔꯨꯞ ꯑꯗꯨ ꯑꯩ ꯑꯩ ꯇꯧꯝꯅꯤꯅ ꯃꯔꯨꯞꯁꯨ ꯑꯗꯨꯝ ꯍꯥꯞꯄꯤꯒꯦꯗ ꯍꯥꯏꯗꯤ ꯑꯩ ꯑꯩꯅꯗ ꯁꯞꯄ꯭ꯂꯥꯏ ꯄꯤꯕ ꯉꯝꯗꯦꯕ ꯑꯩꯉꯣꯟꯗꯁꯨ ꯋꯥꯠꯂꯛꯑꯦꯕ ꯌꯦꯟ ꯆꯥꯎꯕ ꯌꯥꯔꯛꯇꯕ ꯍꯣꯏ ꯍꯥꯡꯕꯗ ꯃꯔꯨꯞꯀꯤꯁꯨ ꯑꯗꯨꯝ ꯃꯔꯨꯞ ꯂꯩ ꯑꯗꯨꯝ ꯂꯧꯒꯦ ꯍꯥꯏꯔꯛꯀꯅꯤ ꯃꯣꯏꯅ ꯃꯣꯏ ꯍꯔꯥꯎ ꯍꯔꯥꯎ ꯑꯗꯨꯝ ꯌꯥꯔꯛꯀꯅꯤ ꯑꯗꯨ ꯀꯁꯇꯃꯔꯒꯤꯗꯤ ꯋꯥꯠꯇꯦꯕ ꯃꯔꯨꯞ
ꯀꯩꯅꯣꯒꯤꯗꯤ ꯌꯦꯟꯁꯤꯗꯤ ꯍꯥꯏ ꯀꯃꯥꯏꯅ ꯇꯧꯔꯤꯕꯅꯣ
ꯍꯥ ꯌꯦꯟꯁꯦ ꯀꯩꯅꯣꯅꯤꯗ ꯃꯆꯥꯗꯤ ꯃꯣꯏ ꯐꯦꯛꯇ꯭ꯔꯤꯗꯒꯤ ꯃꯆꯥ ꯑꯣꯏꯅ ꯂꯧꯔꯒ ꯑꯩꯈꯣꯏꯅ ꯃꯣꯏ ꯃꯆꯤꯟꯖꯥꯛꯇꯁꯨ ꯃꯈꯜ ꯑꯅꯤ ꯑꯍꯨꯝ ꯊꯣꯛꯏꯗꯅ ꯍꯥꯏꯗꯤ ꯏꯁꯇꯥꯔꯇꯔ ꯑꯗꯒꯤ ꯐꯤꯅꯤꯁꯤꯡ ꯆꯆꯥꯒꯤ ꯃꯔꯛꯇ ꯄꯤꯖꯕꯗꯨꯅ ꯀꯩꯅꯣꯝ ꯍꯥꯏꯕꯅꯤ ꯁꯃꯥꯏꯅ ꯇꯧꯔꯒ ꯄꯤꯖꯔꯒ ꯃꯔꯛ ꯃꯔꯛꯇ ꯚꯤꯇꯥꯃꯤꯟꯒꯨꯝꯕ ꯑꯗꯩꯗꯤ ꯁꯨꯝ ꯅꯥꯔꯛꯇꯅꯕ ꯀꯩꯗꯧꯗꯅꯕ ꯚꯤꯇꯥꯃꯤꯟꯒꯨꯝꯕ ꯑꯦꯟꯇꯤꯕꯥꯏꯌꯑꯣꯇꯤꯛꯀꯨꯝꯕ ꯃꯔꯛ ꯃꯔꯛꯇ ꯍꯦꯛꯑꯦ ꯈꯖꯤꯛ ꯈꯖꯤꯛ ꯈꯗꯤ ꯌꯥꯟꯕꯤꯌꯦ ꯑꯩꯅ ꯃꯔꯨꯞ
ꯍꯥꯏꯗꯤ ꯅꯨꯃꯤꯠ ꯀꯌꯥꯅꯤꯒꯨꯝꯕꯗ ꯀꯩꯅꯣ ꯃꯄꯨꯡ ꯃꯔꯔꯤ ꯐꯥꯔꯒ ꯌꯣꯟꯕ ꯌꯥꯕꯁꯦ ꯅꯨꯃꯤꯠ ꯀꯌꯥꯅꯤꯃꯨꯛꯇꯒ ꯑꯣꯏ
ꯃꯣꯏꯁꯦ ꯑꯗꯨꯃꯥꯏ ꯍꯩ ꯀꯩꯅꯣ ꯑꯗꯨꯝ ꯑꯦꯚꯔꯦꯁꯇ ꯐꯣꯔꯇꯤ ꯐꯥꯏꯚ ꯑꯗꯩꯗꯤ ꯐꯣꯔꯇꯤ ꯐꯥꯏꯚ ꯑꯗꯨꯃꯥꯏꯅ ꯑꯗꯨꯝ ꯌꯣꯜꯂꯦ ꯑꯗꯣ ꯈꯪꯆ ꯆꯥꯎꯕꯁꯨ ꯌꯥꯎꯋꯤ ꯑꯗꯒꯤ ꯑꯗꯨꯒꯨꯝꯕꯗꯨꯗ ꯑꯃꯨꯛ ꯈꯤꯇꯪ ꯄꯤꯛꯊꯍꯧꯕꯁꯨ ꯌꯥꯎꯏꯤ ꯑꯗꯩꯗꯤ ꯇꯞꯇꯥꯏ ꯆꯥꯎꯊꯣꯛꯈꯤꯕꯁꯨ ꯌꯥꯎꯏꯤ ꯈꯪꯗꯦꯗ ꯑꯗꯣ ꯈꯪꯗꯦ ꯐꯣꯔꯇꯤ ꯐꯥꯏꯚ ꯐꯤꯐꯇꯤꯗꯩ ꯁꯤ ꯑꯗꯨꯝ ꯌꯥꯗꯤ ꯌꯥꯔꯕꯅꯤ ꯃꯣꯏ ꯁꯤꯒꯤ ꯃꯔꯛꯁꯤꯗ ꯊꯥꯍꯧꯗ꯭ꯔꯒꯗꯤ ꯄꯩꯁꯥ ꯃꯥꯡꯉꯦꯕ ꯑꯩꯈꯣꯏꯗꯁꯨ ꯃꯣꯏ ꯆꯥꯕꯅ ꯍꯦꯟꯖꯜꯂꯑꯦꯕ
ꯎꯝ ꯑꯗꯣ ꯌꯦꯟ ꯃꯆꯥꯁꯤꯗꯤ ꯑꯗꯨꯝ ꯃꯔꯨꯞ ꯍꯣꯏ ꯃꯔꯨꯞꯇ ꯂꯩꯕ꯭ꯔꯥ ꯅꯠꯇ꯭ꯔꯒ ꯃꯔꯨꯞ ꯍꯣꯏꯗꯒꯤ ꯀꯟꯇ꯭ꯔꯦꯛ
ꯑꯩꯁꯨ ꯀꯩꯅꯣꯗꯒꯤ ꯃꯤ ꯑ ꯑꯇꯣꯞꯄꯗꯒꯤ ꯀꯩꯅꯣ ꯇꯧꯅꯔꯒ ꯍꯥꯏꯅꯔꯒ ꯂꯧꯕꯅꯤꯗ ꯃꯔꯨꯞꯅ ꯂꯧꯒꯦꯁꯨ ꯑꯗꯨꯝ ꯑꯩ ꯍꯥꯏ ꯑꯩ ꯍꯥꯏꯅꯒꯦ ꯑꯩ ꯈꯪꯅ ꯈꯪꯅꯔꯦꯕ ꯁꯨꯝ ꯂꯧꯃꯟꯗꯅ
ꯑ ꯑꯩ ꯑꯍꯥꯟꯕꯒꯤ ꯌꯦꯟ ꯌꯥꯡꯈꯩ ꯃꯨꯛꯇꯪ ꯌꯦꯡꯅꯤꯡꯕꯀꯣ ꯁꯨꯝ ꯀꯩꯅꯣ ꯇꯥꯟꯕ ꯑꯣꯏꯅꯀꯣ
ꯎꯝ ꯑꯗꯣ ꯃꯔꯨꯞ ꯍꯥꯏꯗꯤ ꯀꯩꯅꯣꯗꯣ ꯍꯧꯖꯤꯛꯇꯤ ꯀꯥꯂꯦꯟꯅꯤꯅ ꯑꯗꯣ ꯅꯨꯡꯁꯤꯠ ꯅꯨꯡꯁꯥꯗꯤ ꯈꯇꯪꯗꯤ ꯆꯪꯍꯜꯂꯣ ꯍꯥꯏꯗꯤ ꯁꯥꯕꯁꯦ ꯃꯣꯏꯗꯤ ꯕ꯭ꯔꯣꯏꯂꯔꯒ ꯑꯣꯏꯁꯜꯂꯦ ꯃꯄꯥꯡꯒꯜ ꯁꯣꯝꯕꯅꯤꯅ ꯁꯤꯒꯜꯂꯦꯕ ꯑꯗ ꯅꯨꯡꯁꯤꯠ ꯅꯨꯡꯁꯥꯗꯤ ꯈꯤꯇꯪꯗꯤ ꯆꯥꯡꯍꯜꯂꯣ ꯐꯛꯂꯥꯡꯗꯣ ꯃꯣꯏ ꯐꯛꯆꯦꯅ ꯈꯥꯅꯩ ꯃꯌꯥꯝꯗꯣ ꯃꯔꯨꯞ ꯑꯥꯊ꯭ꯔ ꯌꯥꯝ ꯂꯩꯔꯝꯃꯦꯕ ꯅꯨꯡꯁꯤꯠ ꯅꯨꯡꯁꯥ ꯆꯪꯍꯟꯕꯒꯤ ꯇꯧꯕꯒꯤ ꯍꯥꯏꯗꯤ ꯏꯃꯥ ꯐꯛꯂꯥꯡ ꯐꯛꯆꯦꯠꯅ ꯈꯥꯕꯗꯨꯅ ꯐꯩꯗꯅ ꯑꯗ ꯃꯣꯏ ꯑꯃꯥ ꯀꯩ ꯀꯩ ꯐꯦꯛꯇ꯭ꯔꯤ ꯑꯆꯧ ꯑꯆꯧꯕꯗꯅꯣ ꯇꯧꯅꯩꯖꯤꯅ ꯇꯤꯟ ꯃꯊꯛꯇ ꯑꯃ ꯐꯦꯟꯗꯧ ꯇꯧꯕ ꯑꯆꯧ ꯑꯆꯧꯕ ꯍꯥꯞꯅꯕꯗꯣ ꯑꯗꯨꯒꯗꯨꯗꯤ ꯑꯃꯨꯛ ꯄꯩꯁꯥꯗꯣ ꯆꯪꯉꯤꯗꯅ ꯑꯗꯨ ꯐꯛ ꯐꯂꯥꯡ ꯐꯛꯆꯦꯠ ꯈꯥꯕꯗꯅ ꯀꯩꯅꯣ ꯀꯣꯁ ꯏꯐꯦꯛꯇꯤꯞꯁꯨ ꯑꯣꯏꯔꯦ ꯐꯕꯁꯨ ꯍꯦꯜ ꯂꯦ ꯑꯩꯈꯣꯏꯗꯗꯤ ꯑꯗꯨꯅ ꯕꯦꯁ ꯇꯥꯔꯦ ꯍꯥꯏꯇꯥꯔꯦ
ꯍꯥꯏꯗꯤ ꯀꯩꯅꯣ ꯏꯀꯣꯅꯣꯃꯤꯛ ꯌꯥꯝ ꯀꯩꯅꯟ ꯀꯩꯅꯣ ꯊ ꯇꯧꯗꯕꯤꯗꯣꯀꯣ ꯏꯀꯣꯅꯣꯃꯤ ꯐ꯭ꯔꯦꯟꯂꯤ ꯑꯣꯏꯕ ꯍꯥꯏ ꯇꯥꯔꯦ
ꯀꯩꯁꯨ ꯎꯝ ꯀꯩꯁꯨ ꯋꯥꯗꯕꯅꯤꯗ ꯃꯔꯨꯞ ꯎꯝ ꯍꯥꯏꯗꯤ ꯑꯌꯨꯛ ꯉꯟ ꯇꯥ ꯍꯧꯒꯠꯂꯒ ꯃꯆꯤꯟꯖꯥꯛ ꯑꯃꯨꯛ ꯊꯥꯕꯤꯅꯤ ꯑꯗꯨ ꯃꯗꯨꯅ ꯑꯗꯨꯅ ꯅꯣꯡꯃꯒꯤ ꯑꯗꯨ ꯊꯥꯕꯤꯔꯝꯕꯗꯨꯅ ꯑꯌꯨꯛꯀꯤꯗꯤ ꯌꯥꯔꯦ ꯅꯨꯡꯊꯤꯟꯗ ꯑꯃꯨꯛ ꯏꯁꯤꯡ ꯁꯨꯝ ꯌꯦꯡꯕꯤꯔ ꯃꯆꯥ ꯑꯃꯨꯛ ꯊꯥꯕꯤꯔ ꯅꯣꯡꯃꯗ ꯑꯌꯨꯛ ꯅꯨꯡꯊꯤꯟ ꯅꯨꯃꯤꯗꯥꯡ ꯑꯍꯨꯝꯂꯛ ꯑꯍꯨꯝꯂꯛꯁꯦ ꯍꯥꯏꯐꯦꯠ ꯍꯥꯏꯐꯦꯠ ꯆꯪꯕꯤꯔꯒꯀꯣ ꯁꯃꯥꯏ ꯇꯧꯔꯒ ꯇꯧꯕꯅꯤ ꯀꯩꯁꯨ ꯌꯥꯝ ꯀꯟꯅ ꯋꯥꯕ ꯑꯣꯏꯗꯦꯗ ꯕꯣꯏꯂꯔ ꯂꯣꯏꯕꯗꯤ
ꯑꯩꯁꯨ ꯃꯀꯣꯟ ꯅꯨꯡꯀꯣꯟꯗꯣ ꯐꯖꯅ ꯁꯥꯗ꯭ꯔꯤꯕꯀꯣ ꯃꯀꯣꯟꯗꯣ ꯌꯥꯝ ꯀꯟꯅ ꯑꯍꯥꯟꯕꯒꯤ ꯌꯥꯝ ꯀꯟꯅ ꯆꯥꯎꯅ ꯁꯥꯗ꯭ꯔꯒꯁꯨ ꯑꯩꯈꯣꯏ ꯁꯪꯒꯣꯏꯗꯣ ꯑꯗꯨꯝ ꯆꯥꯎꯋꯤꯗꯅ ꯚꯥꯏ ꯍꯧꯖꯤꯛ ꯀꯔꯤꯝ ꯁꯤꯖꯤꯟꯅꯕꯖꯨ ꯅꯠꯇꯦ ꯁꯪꯒꯣꯏꯗ ꯑꯍꯥꯟꯕꯒꯤ ꯑꯣꯏꯅ ꯌꯥꯡꯈꯩꯗꯣ ꯍꯥꯏ ꯍꯥꯏꯐꯦꯠ ꯌꯦꯡꯉꯒ ꯑꯗꯨꯗꯀꯤ ꯍꯥꯏꯗꯤ ꯑꯁꯨꯝ ꯇꯧꯔꯛꯑꯒꯗꯤ ꯁꯨꯝ ꯈꯪꯉꯛꯀꯅꯤꯗꯅ ꯑꯦꯛꯁꯄꯤꯔꯤꯌꯦꯟꯁ ꯇꯥꯟꯕ ꯑꯣꯏꯅ ꯑꯗꯨꯗ ꯁꯨ ꯇꯝ ꯇꯝꯅ ꯌꯦꯡꯉꯒ ꯃꯀꯣꯟ ꯁꯥꯕ ꯂꯣꯏ ꯗ꯭ꯔꯤ ꯕꯥꯎꯗꯤ ꯑꯗꯨꯃꯥꯏꯅ ꯌꯦꯡ ꯖꯤꯔꯥ ꯅ ꯈꯟꯕꯀꯣ
ꯍꯣꯏ ꯌꯥꯏ ꯑꯩꯁꯨ ꯑꯉꯝꯕ ꯃꯇꯦꯡ ꯄꯥꯡꯒꯦꯗ ꯃꯔꯨꯞꯀꯤꯕꯨ
ꯀꯩꯅꯣ ꯑꯩꯗꯣ ꯍꯌꯦꯡ ꯍꯪꯆꯤꯠꯂ ꯑꯝꯇ ꯃꯔꯨꯞꯀꯤ ꯀꯩꯅꯣ ꯌꯦꯟꯒꯤ ꯐꯥꯔꯝꯗꯣ ꯑꯝꯇ ꯂꯥꯛꯀꯦ ꯍꯥꯏꯗꯤ ꯍꯥꯏꯐꯦꯠ ꯁꯨꯝ ꯑꯩꯁꯨ ꯌꯦꯡꯅꯤꯡꯕꯗꯣ ꯁꯤꯅ ꯁꯤ ꯇꯧꯋꯤ ꯁꯤꯅ ꯁꯨꯃꯥꯏꯅ ꯇꯧꯏ ꯁꯤꯅ ꯁꯤꯅꯤ ꯍꯥꯏꯕ ꯑꯗꯣ ꯑꯃ ꯈꯪꯅꯤꯡꯕꯗꯣ
ꯍꯣꯏ ꯑꯗꯣ ꯀꯩꯅꯣꯒꯨꯝꯕꯗꯤ ꯄꯥꯔꯇꯦꯁꯟꯒꯨꯝꯕꯗꯤ ꯚꯥꯏ ꯃꯆꯥ ꯃꯆꯥ ꯈꯔ ꯈꯔ ꯄꯤꯕꯤꯌꯨꯒ ꯍꯥꯏꯗꯤ ꯃꯣꯏꯁꯨ ꯃꯆꯤꯟꯖꯥꯛ ꯊꯥꯕꯒꯨꯝꯕꯗ ꯆꯦꯟꯁꯤꯟ ꯆꯦꯟꯁꯤꯟꯗꯅꯤꯈꯥꯏꯅꯔꯒ ꯁꯤꯕꯒ ꯌꯥꯎꯕꯅꯦꯕ ꯄꯥꯔꯇꯁꯟ ꯃꯆꯥ ꯃꯆꯥ ꯃꯆꯥ ꯄꯤꯕꯤꯔꯒ ꯇꯧꯕꯤꯗ꯭ꯔꯗꯤ
ꯎꯝꯅꯤ ꯑꯩꯩ ꯅꯪꯒꯤ ꯑꯃ ꯉꯥꯅꯨ ꯐꯥꯝ ꯑꯃꯁꯨ ꯂꯩ ꯏꯗꯅ
ꯉꯥꯅꯨꯗꯨꯗꯤ ꯌꯥꯝ ꯆꯥꯎꯅ ꯂꯣꯏꯕ ꯅꯠꯇꯦꯗ ꯃꯣꯏꯗꯤ ꯑꯃꯝ ꯁꯦꯟꯅ ꯍꯥꯏꯗꯤ ꯃꯣꯏꯅ ꯑꯗꯨꯝ ꯈꯤꯇꯪ ꯋꯥ ꯍꯥꯏꯗꯤ ꯋꯥꯅ ꯑꯃꯨꯛ ꯊꯣꯛꯑꯦ ꯋꯥꯅ ꯊꯣꯛꯑꯦ ꯍꯥꯏꯗꯤ ꯍꯣꯏ ꯃꯣꯏ ꯅꯥꯕꯨꯗꯤ ꯅꯥꯒꯟꯗꯤ ꯁꯤꯒꯟꯗꯦ ꯑꯗꯨꯔꯁꯨ ꯃꯣꯏꯅ ꯑꯃꯨꯛ ꯀꯩꯇꯥꯔꯦ ꯆꯤꯟꯖꯥꯛ ꯍꯨꯟꯕ ꯈꯣꯠꯄꯁꯦ ꯃꯣꯏꯅ ꯑꯃꯝ ꯆꯪꯕ ꯌꯥꯝ ꯍꯦꯜꯂꯦ ꯃꯣꯏꯗꯤ ꯃꯥꯗꯤ ꯌꯥꯝ ꯀꯟꯅ ꯆꯥꯎꯅꯗꯤ ꯇꯧꯗꯦꯗ ꯑꯩꯅ ꯄꯨꯈ꯭ꯔꯤ ꯃꯄꯥꯟꯗꯨꯗ ꯁꯨꯝ ꯉꯥꯅꯨ ꯀꯨꯟ ꯀꯨꯟꯊ꯭ꯔꯥ ꯑꯃ ꯁꯨꯝ ꯂꯣꯏꯕꯅꯤꯗ ꯑꯩꯅ
ꯉꯥꯅꯨꯁꯤꯅ ꯑꯃꯨꯛ ꯅꯥꯒꯟꯗꯕꯀꯣ
ꯎꯝ ꯄꯩꯊꯥ ꯄꯥꯕꯗꯤ ꯅꯨꯡꯉꯥꯏꯕꯅꯦ ꯉꯥꯅꯨꯁꯦ ꯁꯤꯁꯤꯦ ꯃꯣꯠꯁꯨ ꯃꯣꯠꯂꯤꯗ ꯉꯥꯅꯨꯁꯦ ꯃꯅꯝ ꯅꯝꯊꯤꯕꯅ ꯍꯦꯟꯖꯜꯂꯛꯑꯦꯕ
ꯎꯝ ꯎꯝ ꯑꯩꯁꯨ ꯇꯞ ꯇꯞꯅ ꯃꯔꯨꯞꯀꯤ ꯑꯗꯨꯃꯥꯏꯅ ꯁꯨꯝ ꯇꯞ ꯇꯞꯅ ꯍꯥꯏꯐꯦꯠ ꯍꯥꯟꯅ ꯌꯦꯡꯉꯒ ꯇꯞ ꯇꯞꯅ ꯍꯥꯞꯀꯠꯅꯔꯒ ꯑꯩꯁꯨ ꯄ꯭ꯂꯥꯟꯗꯤ ꯁꯨꯝ ꯇꯧꯔꯤꯌꯦ
ꯍꯣꯏ ꯑꯩꯁꯨ ꯃꯔꯨꯞ ꯀꯛ ꯅꯨꯡꯁꯨ ꯍꯥꯞꯀꯠꯁꯤꯔꯥ ꯈꯜꯂꯤꯅꯦ ꯉꯝꯒꯗ꯭ꯔꯥ ꯉꯝꯃꯣꯏꯗ꯭ꯔꯅ ꯁꯨꯝ ꯈꯟꯖꯥꯟꯅꯔ ꯂꯩꯔꯤ ꯑꯇꯩ ꯊꯕꯛ ꯏꯪꯈꯥꯡꯁꯨ ꯈꯔ ꯈꯔꯁꯨ ꯇꯧꯅꯤꯡꯕ ꯆꯦꯟ ꯆꯣꯡꯗꯅ
ꯑꯗꯨ ꯃꯔꯨꯞꯒꯤ ꯀꯩꯅꯣ ꯐꯥꯔꯝ ꯑꯗꯨ ꯌꯥꯝ ꯀꯩꯅꯣ ꯆꯥꯎꯋꯤ ꯑꯗꯨꯕꯨ ꯅꯊꯟꯗꯅ ꯂꯣꯏ ꯉꯝꯕ꯭ꯔꯥ ꯅꯠꯇ꯭ꯔꯒ ꯃꯤ ꯑꯇꯣꯞꯄ ꯊꯝꯕ꯭ꯔꯣ ꯀꯃꯥꯏꯅ ꯇꯧꯒꯦ
ꯀꯗꯥꯏꯗꯒꯤꯅꯣꯗ ꯐꯥꯝ ꯀꯩꯁꯨ ꯌꯥꯝ ꯆꯥꯎꯕ ꯅꯠꯇꯦꯗ ꯍꯥꯏꯗꯤ ꯃꯤ ꯑꯇꯣꯞꯄꯒ ꯊꯝꯃꯗꯤ ꯑꯩꯒꯤꯁꯨ ꯁꯦꯟꯗꯣꯡ ꯥꯄꯣꯟꯁꯤꯗꯤ ꯁꯨꯝ ꯑꯩꯒꯤ ꯑꯩꯈꯣꯏ ꯏ ꯃꯥꯒ ꯑꯩꯈꯣꯏ ꯕꯥꯒꯅ ꯈꯔ ꯈ ꯃꯇꯦꯡ ꯄꯥꯡꯍꯜꯂꯤ ꯑꯗꯩ ꯏꯅꯥꯎꯄꯥꯁꯨ ꯂꯩꯗꯅ ꯑꯩꯅ ꯁꯟꯗꯦꯒꯨꯝꯕ ꯃꯥ ꯁꯪꯕ ꯀꯥꯟꯗ ꯍ ꯅꯝ ꯅꯝꯗꯅ ꯊꯕꯛ ꯈꯔ ꯈꯔ ꯈꯔ ꯁꯨꯍꯟꯕ ꯈꯣꯠꯍꯟꯕ ꯁꯨꯃꯥꯏꯅ ꯇꯧꯔꯒ ꯑꯩꯈꯣꯏ ꯐꯦꯃꯤꯂꯤ ꯄꯨꯂꯞꯅ ꯆꯂꯥꯏꯕꯅꯤ ꯍꯥꯏꯇꯥꯔꯦ
ꯑꯗꯨ ꯑꯩ ꯍꯥꯏꯗꯤ ꯑꯩꯗꯤ ꯌꯥꯝ ꯆꯥꯎꯅ ꯎꯕꯗꯨꯗꯀꯣ ꯀꯩꯅꯣꯗ ꯁꯤꯟꯖꯟꯅ ꯉꯝꯕ꯭ꯔꯥ ꯁꯤꯅꯤ ꯈꯜꯂꯤ
ꯀꯗꯥꯏꯗꯒꯤꯅꯣ ꯏ ꯊꯟꯗꯅꯒꯗꯤ ꯑꯁ ꯃꯔꯨ ꯑꯣꯏꯅ ꯌꯦꯟ ꯅꯨꯡꯗꯨꯗꯤ ꯃꯔꯨꯞ ꯁꯨꯝ ꯍꯥꯏꯐꯦꯠ ꯀꯨꯞꯁꯦꯟ ꯆꯥꯎꯁꯦꯟ ꯁꯦꯟꯅꯔꯒ ꯌꯥꯏꯑꯕ ꯅꯥꯔꯛꯄ ꯌꯥꯎꯕꯗ ꯐꯠ ꯂꯧꯊꯣꯛꯄꯤꯍꯧꯕ ꯑꯗꯨꯃꯥꯏꯅ ꯇꯧꯔꯗꯣ ꯌꯦꯟ ꯅꯨꯡꯗꯨꯗꯤ ꯀꯩꯁꯨ ꯋꯥꯗꯕꯅꯤꯗ ꯃꯔꯨ ꯑꯣꯏꯅ ꯕꯣꯏꯂꯔ ꯅꯨꯡꯅꯁꯤꯗꯤ ꯁꯦꯟꯅ ꯃꯥꯒꯤꯕꯨ ꯑꯃꯨꯛꯃꯨꯛ ꯃꯇꯝꯅꯅꯤ ꯈꯪꯗ꯭ꯔꯦ ꯃꯣꯏꯒꯤ ꯃꯆꯤꯟꯖꯥꯛ ꯑꯃꯨꯃꯨꯛ ꯐꯪꯗꯕꯒ ꯌꯥꯎꯕꯅꯦꯕ ꯑꯁ ꯃꯗꯨꯗꯒ ꯁꯥꯟꯅꯕ ꯃꯊꯥ ꯑꯁꯤꯗꯗꯤ
ꯃꯖꯥ ꯍꯥꯏꯔꯒ ꯆꯤꯟꯖꯥꯛ ꯑꯃ ꯀꯩꯅꯣꯒꯤ ꯃꯣꯏ ꯀꯝꯄꯦꯅꯤꯗꯒꯤ ꯊꯥꯗꯔꯒ ꯁꯨꯃꯥꯏꯅ ꯇꯧꯔꯒ ꯇꯧꯕꯤꯗꯨꯣ ꯇꯧꯕ꯭ꯔꯥ ꯅꯠꯇ꯭ꯔꯒ ꯃꯔꯨꯞꯅ ꯄꯨꯂꯞ ꯄꯨꯜꯂꯞ ꯂꯩꯔꯒ ꯑꯣꯏꯅ ꯊꯥꯛꯄ꯭ꯔꯥ
ꯑꯁ ꯑꯩꯗꯤ ꯃꯔꯨꯞ ꯄꯨꯜꯂꯞ ꯄꯨꯜꯂꯞ ꯑꯣꯏꯅ ꯂꯩꯗ ꯍꯥꯏꯗꯤ ꯀꯝꯄꯅꯤꯒꯤꯗꯣ ꯌꯥꯕꯨꯗꯤ ꯌꯥꯏꯑꯕ ꯍꯥꯏꯗꯤ ꯐꯟꯗꯤꯡ ꯃꯣꯏꯅꯠꯇꯧ ꯑꯩꯈꯣꯏꯅ ꯁꯨꯝ ꯀꯔꯤꯝ ꯄꯨꯊꯣꯛꯇꯦ ꯑꯩꯈꯣꯏꯅ ꯂꯨꯄꯥ ꯁꯤꯦꯀꯤ ꯑꯃ ꯇꯤꯡꯉꯨꯕ ꯅꯠꯇꯦ ꯃꯣꯏꯅ ꯂꯣꯏ ꯐꯟꯗꯤꯡ ꯇꯧꯔꯛꯀꯗꯣꯏꯅꯦꯕ ꯃꯆꯥꯗꯒꯤ ꯃꯆꯤꯟꯖꯥꯛꯇꯒꯤ ꯀꯩꯗꯒꯤꯀꯣ ꯑꯗꯨ ꯍꯌꯦꯡ ꯄꯩꯥ ꯌꯦꯟꯅꯕꯗ ꯍꯥꯏꯗꯤ ꯄꯩꯁꯥꯗꯣ ꯑꯩꯈꯣꯏꯗ ꯏꯀꯥꯟ ꯀꯥꯟꯅꯗꯦꯕ ꯑꯗꯨ ꯏꯁꯥꯅ ꯂꯣꯏ ꯄꯨꯊꯣꯛꯆꯔꯒ ꯇꯧꯕꯗꯨꯅ ꯐꯔꯅꯤꯅ ꯑꯩꯁꯨ ꯑꯗꯨꯃꯥꯏꯅ ꯇꯧꯔꯤꯅꯦ ꯑꯦ ꯁꯅꯥꯒ ꯀꯥꯏꯔꯒ ꯇꯧꯔꯤꯅꯦꯍꯦ
ꯑ ꯀꯩꯅꯣꯁꯤꯗꯤ ꯚꯥꯏ ꯃꯔꯨꯞꯁꯤ ꯀꯩꯅꯣꯒꯤ ꯀꯦꯖꯤ ꯄꯔ ꯀꯦꯖꯤꯗꯗꯤ ꯃꯔꯨ ꯑꯣꯏꯅ ꯊꯥꯔꯤꯁꯦ ꯀꯌꯥ ꯀꯌꯥꯗ ꯀꯃꯥꯏꯅ ꯊꯥꯒꯦ
ꯑꯦ ꯀꯩꯅꯣꯒꯨꯝꯕ ꯍꯣꯜꯁꯦꯜꯒꯨꯝꯕ ꯁꯦꯠ ꯁꯦꯠꯇ ꯊꯥꯕꯗꯗꯤ ꯄꯔ ꯀꯦꯖꯤꯗ ꯋꯥꯟ ꯁꯚꯦꯟꯇꯤ ꯑꯗꯨꯒ ꯀꯩꯅꯣ ꯋꯥꯟ ꯁꯤꯛꯁꯇꯤ ꯐꯥꯏꯚ ꯍꯥꯏꯗꯤ ꯃꯥꯏ ꯀꯨꯝ ꯀꯨꯝꯒꯤꯅꯤꯗ ꯑꯗꯨꯝ ꯍꯣꯡꯕꯁꯨ ꯌꯥꯎꯏ ꯇꯥꯡꯕꯁꯨ ꯌꯥꯎꯏ ꯑꯗꯣ ꯃꯔꯨ ꯑꯣꯏꯅ ꯋꯥꯟ ꯁꯤꯛꯁꯇꯤ ꯐꯥꯏꯚ ꯐꯥꯏꯚ ꯋꯥꯟ ꯁꯚꯦꯟꯇꯤ ꯁ꯭ꯋꯥꯏ ꯔ ꯑꯗꯨꯗꯤ ꯑꯅꯝꯕꯅ ꯊꯥꯏꯗ ꯑꯗꯨꯒ ꯆꯣꯏꯅꯒꯨꯝꯕ ꯂꯧꯒꯦꯒ ꯍꯥꯏꯔ ꯂꯥꯛꯄꯗꯨꯅ ꯑꯃꯨꯛ ꯋꯥꯟ ꯑꯥꯏꯠꯇꯤ ꯋꯥꯟ ꯅꯥꯏꯟꯇꯤ ꯑꯗꯨꯃꯥꯏꯅ ꯊꯥꯏꯌꯦ
ꯍꯣꯏ ꯃꯔꯨꯞꯀ ꯉꯁꯤ ꯋꯥꯔꯤ ꯁꯥꯟꯅꯕꯗꯒꯤ ꯀꯥꯟꯅ ꯀꯥꯟꯅꯔꯕ ꯀꯩꯅꯣ ꯌꯥꯝ ꯐꯪꯉꯦ ꯑꯗꯨ ꯃꯔꯨꯞꯁꯨ ꯉꯁꯥꯏꯒꯤ ꯊꯕꯛ ꯁꯨꯔꯨꯕꯒꯤ ꯋꯥꯝ ꯑꯅꯤ
ꯍꯣꯏ ꯍꯣꯏ ꯊꯝꯃꯦ ꯊꯝꯃꯦ ꯎꯝ ꯃꯪ ꯐꯔꯁꯦ ꯃꯪ ꯐꯔꯁꯦ ꯍꯣꯏ ꯌꯥ ꯀꯩꯁꯨ ꯀꯥꯏꯗꯦ ꯄꯤꯕ
ꯊꯝꯖꯔꯒꯦ ꯊꯝꯖꯔꯒꯦ
ꯎꯝꯃ ꯍꯣꯏ ꯐꯔꯦ ꯍ ꯐꯔꯦ